ꯇꯥꯕ꯭ꯔꯣ ꯑꯁ ꯑꯁ ꯀꯔꯤ ꯇꯧꯔꯒ ꯂꯩꯕꯅꯣ
ꯑꯁ ꯍꯤꯛꯄꯒ ꯂꯩꯌꯦꯗ ꯀꯩꯁꯨ ꯇꯧꯅꯤꯡꯉꯥꯏ ꯂꯩꯗꯕꯒꯤ꯫
ꯅꯨꯡ ꯆꯨꯗ꯭ꯔꯤꯕ ꯅꯣꯏꯗꯗꯤ꯫
ꯍꯣꯏ ꯉꯁꯤꯗꯤ ꯅꯣꯡ ꯆꯨꯗꯦ ꯅꯣꯡ ꯀꯜꯗꯦ꯫
ꯋꯥꯔꯦ ꯉꯥꯁꯤꯗꯤ ꯃꯔꯛ ꯃꯔꯛꯇꯥ ꯅꯣꯡ ꯆꯨꯨꯔ ꯂꯩꯌꯦ ꯑꯗꯨꯒ ꯃꯔꯛ ꯃꯔꯛꯇ ꯅꯨꯡꯁꯥ ꯁꯥꯕ ꯃꯔꯛ ꯃꯔꯛꯇ ꯀ꯭ꯂꯥꯎꯗꯤ ꯑꯣꯏꯕ
ꯍꯣꯏ ꯑꯣ
ꯑꯗꯨ ꯑꯥ ꯑꯁ ꯌꯥꯝ ꯁꯥꯏ ꯇꯥꯃꯦꯡꯂꯣꯡꯁꯨ ꯉꯁꯤꯁꯦ꯫
ꯑꯩ
ꯉꯔꯥꯡꯒ ꯉꯁꯤꯁꯦ ꯑꯃꯨꯛ ꯐꯠꯄ ꯐꯥꯕ ꯍꯧꯔꯦ ꯋꯦꯗꯔꯁꯦ꯫
ꯎꯝ ꯑꯃꯨꯛ ꯖꯨꯟ ꯂꯣꯏꯈꯤꯕꯒꯤ ꯖꯨꯟ ꯂꯣꯏꯔꯥ ꯖꯨꯂꯥꯏ ꯍꯧꯈꯤꯕꯒꯤ ꯑꯣꯏꯅꯤ ꯑꯗꯨꯗꯤ
ꯍꯣꯏ ꯍꯣꯏ ꯑꯣꯏꯔꯝꯕꯥꯁꯨ ꯌꯥꯏ ꯊꯕꯛ ꯆꯠꯇꯦ ꯂꯣꯏꯔꯕꯣ
ꯂꯣꯏ ꯂꯣꯏꯔꯦꯗꯥ ꯊꯕꯛ
ꯑꯥ
ꯂꯣꯏꯔꯦ ꯂꯣꯏꯔꯦ ꯂꯣꯏꯔꯦ꯫ ꯀꯣꯜ ꯇꯧꯁꯦꯅ ꯈꯟꯕꯥ ꯑꯃꯨꯛ ꯀꯥꯎꯕ ꯑꯃꯨꯛ ꯅꯤꯡꯁꯤꯡꯕ
ꯍꯥ ꯀꯔꯤ ꯃꯥꯊꯦꯜ ꯆꯥꯏꯌꯦ ꯉꯁꯥꯏ ꯑꯌꯨꯛꯇꯤ꯫
ꯍꯧꯖꯤꯛꯇꯤ ꯑꯩꯈꯣꯏꯗꯤ ꯏꯁ ꯃꯣꯔꯅꯤꯡꯒꯤꯗꯤ ꯅꯨꯡꯇꯤꯗꯤ ꯗꯥꯜ ꯆꯥꯕꯅꯦ ꯑꯗꯨꯒ ꯏꯔꯣꯏꯕꯒ ꯇꯧꯔꯒꯥ ꯆꯥꯏ ꯅꯨꯡꯇꯤꯗꯤ ꯃꯣꯔꯅꯤꯡꯅꯤꯗꯤ ꯃꯤ ꯑꯃꯅꯤꯅꯀꯣ ꯅ ꯅꯨꯡꯗꯥꯡ ꯉꯥꯛꯇꯅꯦ꯫ ꯗꯥꯜꯁꯨ ꯑꯗꯨꯝ
ꯉꯁꯤ ꯅꯨꯡꯗꯥꯡꯗꯤ ꯈꯔ ꯏꯁꯄꯦꯁꯦꯜ ꯑꯣꯏꯕꯤꯔꯣ
ꯁꯤ ꯅꯨꯡꯗꯥꯟ ꯗꯤ ꯑꯣꯗꯐ꯭ꯔꯥ ꯂꯩꯥꯏꯅꯤꯅ
ꯑꯣ
ꯍꯣꯏ ꯀꯝꯄꯅꯤꯒꯤ ꯑꯗꯨ ꯃꯤ ꯂꯧꯅꯤ ꯈꯪꯗ꯭ꯔꯦ ꯂꯧꯕꯨꯗꯤ ꯁꯥꯗꯤ ꯂꯥꯎꯅꯤꯡꯉꯥꯏꯗꯤ ꯄꯩꯁꯥꯗꯤ ꯄꯤꯈꯤꯕꯅꯤ꯫
ꯑꯣ ꯍꯣ
ꯑꯦꯚ꯭ꯔꯤ ꯋꯤꯀꯦꯟ ꯇꯣꯡꯀꯔꯤ꯫
ꯍꯣꯡꯉꯅꯦ ꯊꯥꯏꯅꯦ ꯃꯔꯛ ꯃꯔꯛꯇꯗꯤ ꯑꯍꯥꯎꯕꯁꯨ ꯀꯨꯝꯗ꯭ꯔꯗꯤ ꯌꯥꯗꯦꯅꯤ ꯍꯥꯏ
ꯍꯣꯏ ꯍꯛꯆꯥꯡꯗ ꯅꯤꯕꯅꯤꯅꯀꯣ ꯃꯤꯁꯦ꯫ ꯏꯅꯥꯏ ꯃꯒꯜ ꯀꯣꯏꯁꯦ꯫ ꯁꯥꯒꯨꯝꯕ ꯆꯪꯗ꯭ꯔꯗꯤꯆꯪꯁꯦ ꯉꯝꯗꯕꯅꯤꯅ꯫
ꯍꯥ ꯊꯕꯛ ꯅꯣꯏ ꯅꯪꯗꯤꯩ ꯀꯩ ꯅꯨꯃꯤꯠꯇ ꯑꯣꯐ ꯂꯧꯕꯒꯤꯔꯣ?
ꯑꯩ ꯗꯤꯁꯤ ꯑꯣꯐ ꯗꯤ ꯋꯥꯋꯦꯟꯁꯗꯦꯗꯅꯤ ꯍꯟꯗꯛꯇꯤ ꯅꯦꯛꯁ ꯃꯟꯗꯦꯗꯤ ꯇ꯭ꯌꯨꯁꯗꯦꯗꯅ ꯂꯧꯁꯤꯔꯅꯅꯥ ꯈꯟꯕ ꯑꯩꯈꯣꯏꯒꯤ ꯑꯩꯈꯣꯏ ꯃꯦꯁ ꯌꯦꯡꯅꯤꯡꯉꯥꯏ ꯍꯣꯏ ꯄꯣꯇꯒꯔ ꯀꯗꯣ ꯃꯨꯛ ꯕꯥꯔꯣ ꯃ ꯀꯥꯏ ꯍꯥꯏꯃꯤꯅ ꯑꯃꯨꯛ ꯃ ꯆ ꯀꯦ ꯍꯥꯏ ꯑꯃꯨ ꯇꯨꯝꯅꯤꯡꯉꯥꯏ ꯃꯇꯝ ꯂꯩꯔꯣꯏꯕ ꯑꯃꯨꯛ ꯄꯨꯡ ꯇꯔꯨꯛ ꯔꯨꯝꯃ ꯈꯥꯏ ꯍꯣꯏꯗ ꯃꯨꯍꯣ ꯋꯥꯔꯦꯗꯤ ꯃꯇꯝ ꯂꯩꯗꯕꯅꯤꯀꯣ
ꯎꯝ ꯎ ꯄꯨꯡ ꯀꯌꯥꯅ ꯍꯧꯋꯏ ꯍꯥꯏꯕ
ꯄꯨꯡ ꯅꯤꯄꯜꯗꯒꯤ ꯃꯉꯥ
ꯅꯤꯄꯥꯜꯗꯅ ꯃꯉꯥ ꯇꯔꯥ ꯃꯉꯥ ꯐꯥꯎ ꯀꯣ
ꯎꯝ ꯇꯣꯏꯔꯤ ꯣꯁꯅꯗ꯭ꯔꯦꯕ
ꯑꯁ ꯁꯝꯅꯥꯗ꯭ꯔꯔꯤꯗꯗꯁꯤ ꯃꯤꯁꯨ ꯁꯨꯗꯕꯅꯤꯅꯀꯣ
ꯎꯝ ꯎꯦ
ꯃ ꯁꯛꯂꯦ
ꯎꯝ ꯃꯅꯨꯡꯗ ꯃꯅꯨꯡꯗ ꯍꯥꯏꯗꯤ ꯀꯩꯅꯣ
ꯊꯕꯛ ꯇꯥꯏꯃꯤꯡ ꯃꯅꯨꯡ ꯅꯣꯏ ꯅꯣꯏ ꯇꯥꯏꯃꯤꯡꯗ ꯀꯔꯤ ꯀꯔꯤ ꯊꯕꯛ ꯇꯧꯋꯦ
ꯎꯝ ꯅꯪ ꯀꯦꯁꯈꯤꯈ ꯎꯈꯔꯗꯤꯝ ꯁꯦꯀ꯭ꯌꯨꯔꯤꯇꯤꯒꯤ ꯇꯥꯏꯞ ꯑꯣꯏꯅꯤꯅ ꯀꯔꯤꯁꯨ ꯊꯕꯛ ꯂꯩꯇꯦꯍꯦ ꯂꯦꯞꯅꯤꯡꯉꯥꯏ ꯈꯛꯇꯅꯤꯍꯦ
ꯎꯝ
ꯀꯥꯎꯟꯇꯔꯗ ꯀꯨꯝꯕ ꯑꯩꯈꯣꯏ ꯀꯥꯎꯟꯇꯔ ꯑꯅꯤ ꯂꯩꯌꯦꯕꯀꯣ ꯑꯗꯨꯒ ꯄꯥꯟꯗꯥ ꯒꯦꯗ ꯑꯃ ꯀꯥꯎꯟꯇꯔ ꯑꯍꯨꯝ ꯂꯩꯌꯦꯕ ꯑꯍꯨꯝ ꯇꯥꯏꯅꯦꯕꯕꯕꯨꯗꯤ ꯀꯥꯎꯟꯇꯔ ꯑꯅꯤ ꯈꯛꯇꯅꯦ
ꯑꯥ ꯑꯗꯨꯗ ꯑꯗꯨꯝ ꯐ꯭ꯔꯤꯗ ꯐꯝꯃꯒ ꯉꯥꯏꯕ꯭ꯔꯥ
ꯍꯥꯏꯁ ꯑꯗꯨꯅꯦ ꯍꯝ ꯍ ꯍꯝ
ꯇꯥꯕ꯭ꯔꯣ
ꯥꯏ ꯇꯥꯏ ꯇ
ꯑꯣ ꯀꯔꯤ ꯀꯔꯤ ꯌꯦꯡꯁꯤꯟꯕ ꯀꯔꯤ ꯀꯔꯤ ꯈꯣꯠꯄ ꯇꯥꯗꯦ ꯑꯗꯨꯝ ꯐꯣꯟ ꯃꯦꯞꯄ ꯌꯥꯕ꯭ꯔꯥ
ꯎꯝ ꯃꯦꯗꯤ ꯃꯦ ꯀꯩꯅꯣ ꯍꯥꯏꯔ ꯑꯗꯨꯝ ꯑꯣꯄꯦꯟꯗ ꯑꯩꯈꯣꯏꯗꯤ ꯑꯗꯨꯝ ꯄꯥꯏꯔꯒ ꯂꯩꯕꯅꯦ ꯃꯤ ꯑꯇꯣꯞꯄꯗꯤ ꯄꯥꯏꯗꯕꯅꯦ
ꯑꯣ
ꯆꯠꯄꯁꯤꯗꯤ ꯐꯣꯟ ꯂꯣꯏꯅꯃꯛꯁꯃꯤꯠ ꯇꯧꯕꯅꯦ ꯁꯣꯔꯨꯝ ꯀꯥꯡꯕꯨꯒ ꯑꯩꯈꯣꯏ ꯈꯛꯇꯅꯤ ꯃꯐꯝ ꯄꯥꯏꯕꯤꯌꯨ
ꯑꯣ ꯑꯗꯨꯝ ꯏꯁꯇ꯭ꯔꯤꯛꯀꯨꯝꯕꯗꯤ ꯇꯧꯕ꯭ꯔꯥ ꯃꯣꯏꯁꯦ
ꯁ꯭ꯋꯗꯤ ꯏꯁꯇ꯭ꯔꯛ ꯇꯧꯟ ꯍꯥꯏꯅꯤꯡꯉꯥꯏ ꯂꯩꯇꯦꯗ ꯑꯗꯨꯗꯤ ꯏꯁꯇ꯭ꯔꯛꯗꯤ ꯂꯩꯇꯦꯗ ꯥ ꯑꯗꯔꯇ ꯄ
ꯑꯥꯎ
ꯒꯥꯔꯤ ꯂꯥꯛꯄ ꯒꯥꯔꯤ ꯁꯥꯔꯚꯤꯁꯁꯤꯡ ꯇꯧꯅꯤꯡꯉꯥꯏ ꯂꯥꯛꯄꯒꯨꯝꯕ ꯆꯠꯄꯒꯨꯝꯕ ꯑꯗꯨꯝ ꯂꯝꯕꯤ ꯃꯅꯥꯛꯇ ꯑꯗꯨꯝ ꯐꯃꯒ ꯑꯗꯨꯝ ꯒꯥꯔꯤꯒꯨꯝꯕ ꯀ꯭ꯔꯣꯁꯤꯡ ꯇꯧꯗꯕꯤꯗ ꯑꯩꯈꯣꯏꯁꯦ ꯈꯔ ꯂꯝꯕꯤꯁꯦ ꯄꯤꯛꯄꯅꯤꯅꯀꯣ ꯅꯣꯡ ꯁꯦ ꯀꯀꯌꯨꯔꯤꯇꯤꯁꯦ ꯈꯔ ꯌꯥꯝꯦꯝꯅ ꯊꯝꯃꯦꯕ
ꯑꯣ
ꯔꯤ ꯄꯥ ꯃꯆꯥ ꯑꯩꯈꯣꯏ ꯝ ꯃꯥꯡꯦ ꯄꯥꯠ ꯊꯝꯃꯤꯕ ꯑꯗꯨꯒ ꯒꯥꯔꯤ ꯄꯥꯔ ꯄꯥꯔꯀꯤꯡꯒ ꯑꯩꯈꯣꯏꯒꯤ ꯀꯦꯞꯁꯦ ꯒꯦꯠꯁꯦ ꯌꯥꯝ ꯆꯥꯛ ꯑꯣꯏꯕꯅꯤꯅꯀꯣ ꯂꯤꯃꯤꯗ ꯑꯣꯏꯕꯅꯤꯅ ꯑꯗꯨ ꯑꯣꯏꯕꯒꯤ ꯈꯔ ꯁꯦꯀ꯭ꯌꯨꯔꯤꯇꯤ ꯇꯥꯏꯞ ꯑꯣꯏ ꯍꯥꯏꯇꯥꯔꯦ ꯑꯗꯨꯗꯗꯤ ꯃꯤ ꯑꯃ ꯐꯪꯉꯒ ꯂꯩꯕ ꯇꯥꯕꯀꯣ
ꯑꯥ
ꯃꯤ ꯇꯔꯨꯛꯃꯉꯥꯏ ꯑꯩꯈꯣꯏꯒꯤꯗꯤ ꯃꯤ ꯃꯉꯥ ꯃꯤ ꯃꯉꯥ ꯑꯣꯏ ꯎꯝ ꯃꯤ ꯑꯃ ꯃꯉꯥ ꯃꯉꯥꯗꯤ ꯗ꯭ꯌꯨꯇꯤ ꯑꯋꯥꯋꯔꯁꯅꯦꯕꯀꯣ ꯃꯤ ꯑꯃ ꯑꯃ ꯁꯨꯇꯤ ꯁꯨ ꯂꯧꯔꯅꯤ ꯑꯗꯨꯝ ꯃꯤ ꯇꯔꯣ ꯈꯛꯇ ꯑꯣꯏꯕꯅꯤꯅ ꯁꯟ ꯉꯁꯤ ꯁꯇꯔꯗꯦꯗꯤ ꯃꯤ ꯇꯔꯨꯛꯇꯤ ꯁꯨꯅꯗꯤ ꯂꯩꯌꯦꯕꯀꯣ
ꯎꯝ
ꯁꯨꯇꯤ ꯂꯧꯕ ꯂꯩꯇꯦꯕ ꯁꯦꯇꯔꯗꯦꯗꯗꯤ ꯑꯩꯈꯣꯏꯒꯤ ꯆꯤꯡꯃꯤꯗꯣꯇ ꯁꯇꯔꯗꯦꯒ ꯃꯟꯗꯦꯒꯨꯝꯕꯗꯤ ꯋꯥꯅꯦꯁꯗꯦ ꯟꯗꯦ ꯑꯗꯨꯒꯕꯗꯤ ꯆꯤꯂꯦꯕ ꯆꯤꯟꯕꯕꯨꯗꯤ ꯃꯟꯗꯦ ꯀ ꯦꯁꯗꯦ ꯑꯥ ꯁꯦꯇꯔꯗꯦꯅꯦ ꯁꯠꯇꯔ ꯗꯦꯁꯅꯤꯁꯦ ꯒꯥꯔꯤ ꯑꯣꯐꯤꯁ ꯌꯥꯝ ꯁꯨꯇꯤ ꯑꯣꯏꯅꯤꯅ ꯒꯥꯔꯤ ꯁꯦꯝꯅꯤꯡꯉꯥꯏ ꯌꯥꯝ ꯂꯥꯛꯑꯦꯕꯀꯣ
ꯍꯥ ꯍ ꯏꯠꯇꯆꯥ
ꯑꯁ
ꯌꯨꯅꯤꯐꯣꯔꯝꯒꯨꯝꯕ ꯄꯤꯕ꯭ꯔꯥ ꯃꯣꯏꯒꯤ
ꯄꯤꯗꯤ ꯄꯤꯌꯦꯦ ꯏꯅꯤ ꯐꯣꯟꯗꯤ ꯏꯗꯤ ꯇꯧꯋꯦ ꯃꯣꯏꯅ
ꯑꯩ ꯗꯤ ꯑꯩ ꯗꯤꯒꯨꯝ ꯑꯃꯁꯨ
ꯍꯥꯏꯗꯤꯗꯤ ꯄꯤꯔꯦ ꯆꯍꯤ ꯆꯍꯤ ꯑꯃ ꯑꯃꯒꯤ ꯈꯛꯇꯅꯦ ꯆꯍꯤ ꯃꯅ ꯄꯤꯕꯗ ꯑꯥꯏꯗꯤꯗꯤꯀꯣ
ꯑꯥ ꯍꯥ
ꯋꯥꯟ ꯋꯥꯟ ꯏꯌꯥꯔꯒꯤ ꯒꯥꯔꯦꯟꯇꯤ ꯈꯛꯇꯅꯤ ꯋꯥꯔꯦꯟꯇꯤ ꯈꯛꯇꯅꯤ
ꯑꯣ ꯑꯗꯨꯒ ꯊꯕꯛꯄꯨꯗꯤ ꯅꯣꯏꯅ ꯑꯗꯨꯝ ꯇꯧꯅꯤꯡꯕ ꯄꯣꯠ ꯇꯧꯕ ꯌꯥꯔꯃꯅꯤꯀꯣ
ꯌꯥꯏ ꯑꯁ ꯑꯗꯨꯒ ꯑꯩꯈꯣꯏꯁꯦ ꯃꯄꯨꯒꯤ ꯌꯨꯝꯗ ꯂꯩꯕꯃꯤꯅ ꯑꯁ ꯆꯠꯁꯤꯟ ꯈꯣꯠꯆꯤꯟꯕꯁꯦ ꯃꯤ ꯑꯇꯣꯞꯄꯗꯗꯤ ꯑꯁꯤ ꯀꯣꯝꯄꯅꯤ ꯑꯣꯏꯔꯁꯨ ꯃꯈꯥꯗ ꯂꯩꯕꯁꯤꯡ ꯄꯨ ꯂꯩꯇꯕꯅꯤꯅ ꯑꯗꯨꯝ ꯁꯨꯇꯤ ꯑꯣꯏꯗꯤ ꯃꯣꯏꯗꯤ ꯐ꯭ꯔꯤ ꯑꯣꯏꯕꯕ
ꯑꯥ
ꯆꯠꯅꯤꯡꯉꯤꯕ ꯀꯣꯏꯅꯤꯡꯉꯤꯉ ꯆꯠꯂꯒ ꯂꯩꯕꯅꯦꯕ ꯑꯩꯈꯣꯏꯗꯁꯦ ꯈꯔ ꯗ꯭ꯌꯨꯇꯤ ꯑꯋꯥꯔꯁ ꯂꯣꯏ ꯍꯥꯏꯔꯗꯤ ꯑꯩꯈꯣꯏ ꯠꯄ ꯌꯥꯗꯕ ꯌꯨꯝ ꯃꯅꯨꯡꯗ ꯑꯗꯨꯝ ꯂꯩꯕ ꯇꯥꯕꯀꯣ ꯄꯣꯠꯆꯥꯏꯒꯨꯝꯕ ꯑꯗꯨꯝ ꯂꯧꯅꯤꯡꯉꯥꯏꯕꯨꯗꯤ ꯑꯗꯨꯝ ꯆꯠꯂꯦꯕ ꯑꯗꯨ ꯅꯠꯇ꯭ꯔꯒꯗꯤ ꯀꯣꯏꯔꯤꯉꯥꯏꯒꯨꯝꯕꯗꯤ ꯆꯞꯅꯤꯡꯉꯥꯏ ꯄꯤꯗꯕ
ꯑꯦ ꯀꯩꯔꯣ
ꯊ꯭ꯤ ꯑꯋꯥꯔꯁ ꯂꯣꯏꯔꯁꯨ ꯃꯤꯗꯣ ꯀꯔꯤꯡ ꯄꯤꯔꯒ ꯂꯩꯕꯅꯦ ꯑꯩꯈꯣꯏ ꯑꯁꯤꯗ ꯂꯩꯔꯤꯁꯦ ꯃꯣꯏ ꯃꯌꯨꯝ ꯃꯄꯨ ꯂꯩꯕꯅꯤꯅꯀꯣ
ꯍꯥ ꯍ
ꯑꯗꯨꯒ ꯃꯄꯨꯔꯤ ꯀꯩꯁꯨ ꯀꯥꯏꯗꯗꯅ ꯍꯟꯅ ꯂꯩꯕ ꯃꯤꯁꯤꯡꯅ ꯈꯔ ꯏꯁꯇ꯭ꯔꯤꯛ ꯑꯣꯏꯍꯟꯕꯒꯤ ꯗꯥꯏꯗ ꯃꯣꯏꯅ ꯑꯗꯨꯝ ꯂꯩꯔꯝꯕ
ꯑꯥ
ꯈꯔꯗꯤ ꯑꯗꯨꯝ ꯆꯠꯄ ꯌꯥꯕꯅꯦꯕ
ꯍꯥ ꯍ
ꯁꯤ ꯃꯄꯨꯒꯤ ꯀꯝꯄꯅꯤ ꯇꯣꯉꯥꯟꯅꯁꯨ ꯑꯗꯨꯝ ꯃꯈꯥꯔ ꯂꯩꯔꯤꯕꯁꯤꯅ ꯑꯗꯨꯝ ꯐ꯭ꯔꯤꯅꯦꯕꯀꯣ
ꯑ
ꯍꯝ ꯎꯝ
ꯑꯗꯨꯗꯤ ꯅꯣꯏꯒꯤꯁ ꯑꯣꯐ ꯗꯦꯒꯨꯝꯕꯗꯗꯤ ꯃꯄꯥꯟ ꯊꯣꯛꯄ ꯌꯥꯒꯅꯤꯀꯣ
ꯍꯣꯏ ꯌꯥꯕꯅꯤꯝ ꯂꯥꯛꯇ꯭ꯔꯁꯨ ꯌꯥꯔꯦ ꯉꯁꯤ ꯁꯨꯇꯤꯅꯤ ꯍꯥꯏꯔꯗꯤ ꯃꯣꯔꯅꯤꯅ ꯑꯗꯨꯝ ꯉ ꯍꯇꯥꯗꯉ ꯂꯥꯟ ꯆꯠꯂꯒ ꯍꯌꯦꯡ ꯄꯨꯡ ꯑꯦꯠ ꯅꯥꯏꯟ ꯃꯣꯔꯗꯦꯟ ꯑꯃꯨꯛ ꯂꯥꯛꯑꯗꯤ ꯌꯥꯔꯦ
ꯑꯣ
ꯁꯨꯇꯤ ꯅꯨꯃꯤꯠꯅꯤꯗꯤ ꯐ꯭ꯔꯤꯅꯦꯕꯀꯣ
ꯍꯥ
ꯎ ꯁꯟꯗꯦꯗꯗꯤ ꯑꯣꯐꯤꯁ ꯁꯨꯇꯤꯅꯦ ꯍꯥꯏꯌꯦꯡꯒꯨꯝꯕꯨ ꯇꯤꯅꯤꯃ ꯑꯣꯐꯤꯁꯇꯤ ꯑꯗꯨꯝ ꯊ ꯀꯤꯠꯆꯦꯟꯒꯨꯝꯕ ꯊꯕꯜ ꯂꯩꯒꯗꯤ ꯑꯩꯈꯣꯏꯝ ꯑꯩꯈꯣꯏꯅ ꯑꯗꯨꯝ ꯇꯧꯕ
ꯑ
ꯊꯕꯛ ꯂꯩꯇ꯭ꯔꯦꯗꯤ ꯑꯗꯨꯝ
ꯑꯣꯟ ꯁꯟꯗꯦꯁꯤꯗꯤ ꯅꯣꯏ
ꯑꯣꯐꯤꯁ ꯍꯣꯏ ꯄꯨꯂꯠꯀꯤ ꯁꯨꯇꯤꯅꯤ
ꯑꯗꯨꯒ ꯃꯟꯗꯦ ꯇꯨ ꯁꯇꯔꯗꯦꯗꯅ ꯃꯤ ꯑꯃꯃꯝꯒꯤ ꯑꯗꯨꯝ ꯅꯨꯃꯤꯠ ꯑꯃꯃ ꯍꯣꯂꯤꯗꯦ ꯂꯩꯕ ꯑꯗꯗꯤ ꯅꯨꯡꯉꯥꯏꯔꯤꯅꯦ
ꯃꯥꯦ
ꯑꯗꯨ ꯗ꯭ꯌꯨꯇꯤ ꯗ꯭ꯌꯨꯇꯤ ꯑꯋꯥꯔꯁꯨ ꯌꯥꯝ ꯋꯥꯔꯝꯒꯅꯤ ꯑꯣ ꯌꯥꯝ ꯋꯥꯕ꯭ꯔꯥ ꯅꯠꯇ꯭ꯔꯒ
ꯑꯁ ꯋꯥꯔꯤꯗ ꯑꯩꯈꯣꯏꯅ ꯂꯩꯔꯀ ꯑꯗꯨꯝ ꯆꯟꯅꯤꯡꯉ ꯃꯇꯨꯡꯗ ꯑꯃꯨꯛ ꯔꯨꯝꯖ ꯄꯣꯠꯊꯥꯅꯤꯡꯉꯥꯏ ꯇꯅ ꯆꯪꯉꯦ ꯐꯣꯟ ꯆꯥꯔꯖ ꯇꯧꯅꯤꯡꯉꯥꯏ ꯃ ꯔꯨꯝꯒꯥ ꯑꯁꯤ ꯑꯩꯈꯣꯏꯒꯤ ꯒꯦꯠ ꯒꯥꯔꯗꯟ ꯂꯝꯕꯤ ꯍꯥꯏꯋꯦ ꯆꯥꯎꯔꯒ ꯂꯩꯅꯤ ꯑꯩꯈꯣꯏꯅꯤ
ꯑꯣ ꯑꯗꯣ ꯅꯣꯏ ꯊꯝꯄꯥꯛ ꯃꯨ ꯇꯐꯝꯁꯨ ꯅꯣꯏ ꯇꯨꯝꯐꯝꯗꯨ ꯅꯛꯄ
ꯑꯅꯛꯄꯨꯅ ꯍꯦꯛꯇ ꯌꯨꯝꯗ ꯑꯣꯏꯔꯤꯅ ꯑꯩꯈꯣꯏ ꯏꯆꯦ ꯃꯅꯥꯛꯇ ꯅꯨꯡ ꯀꯤ ꯆꯦꯟꯕ ꯑꯗꯨ ꯊꯣꯛꯑꯒ ꯂꯩꯕ ꯁꯛꯁꯥ ꯅꯤꯡ ꯉꯥꯏꯒ ꯑꯩꯁ ꯈꯪꯗꯦꯗ
ꯑꯗꯨꯗꯤ ꯅꯨꯡꯉꯥꯏꯅꯦ ꯅꯣꯏꯁꯦ
ꯊꯕꯛꯁꯦ ꯄ꯭ꯔꯥꯏꯚꯦꯠ ꯄ꯭ꯔꯥꯏꯚꯦꯠ ꯊꯕꯛꯗꯤ ꯁꯤꯅ ꯍꯦꯟꯅ ꯅꯨꯡꯉꯥꯏ ꯍꯥꯏꯕ ꯇꯥꯔꯦ ꯑꯩ ꯑꯩ ꯂꯥꯁ ꯏꯌꯥꯔ ꯂꯩꯕꯁꯨ ꯍꯦꯟꯅ ꯅꯨꯡꯉꯥꯏꯕꯅꯦꯕ ꯑꯗꯨꯕꯨꯗꯤ ꯈꯗꯤ ꯄꯩꯁꯥꯗꯤ ꯈꯔ ꯁꯦꯂꯔꯤꯗꯤ ꯈꯔ ꯄꯤꯛꯄꯀꯣ ꯑꯁꯤꯗꯗꯤ ꯈꯔ ꯆꯥꯎꯕ ꯑꯗꯨꯒ ꯁꯨꯇꯤꯁꯨ ꯂꯩꯕ
ꯅꯪ ꯅꯍꯥꯟ ꯂꯩꯔꯝꯕꯗꯨ ꯅ ꯀꯥꯏꯗ ꯂꯩꯌꯦꯕ ꯑꯣ ꯀꯔꯤꯒꯤ ꯊꯕꯛꯅꯣ
ꯑ ꯊꯕꯛꯄꯨꯗꯤ ꯊꯕꯛ ꯉꯉꯥꯏ ꯂꯩꯔꯦꯗ ꯁ꯭ꯋꯤꯃꯤꯡ ꯄꯨ ꯒꯨꯝꯕꯗ ꯑꯗꯨ ꯉꯥꯏꯔꯒ ꯂꯩꯒꯅꯦꯕꯀꯣ ꯃꯤ ꯂꯥꯛꯄ ꯀꯨꯝꯕꯀꯣ ꯁ꯭ꯋꯤꯝꯃꯤꯡ ꯄꯨꯜꯗꯅꯦ ꯀꯦꯐꯦꯁꯨ ꯌꯧꯕꯅꯦ ꯑꯗꯨꯣ ꯑꯣꯏ ꯑꯩꯅ ꯄꯥꯏꯕꯗꯤ ꯁ꯭ꯋꯤꯝꯃꯤꯡ ꯄꯨꯜꯗ ꯄꯥꯏꯕ
ꯑꯣ ꯁ꯭ꯋꯤꯝꯃꯤꯡ ꯄꯨꯜꯒꯨꯝꯕ ꯑꯗꯨꯁꯨ ꯅꯨꯉꯥꯏꯔꯝꯒꯅꯤ
ꯎꯝ
ꯇꯥꯏꯃꯤꯡꯒꯨꯝꯕꯗꯤ ꯀꯃꯥꯏ ꯇꯧꯕ
ꯁ꯭ꯋꯤꯝꯃꯤꯡ ꯄꯨꯜ ꯑꯗꯨꯗꯅ ꯁꯦꯂꯔꯤ ꯀꯌꯥ ꯄꯤꯕ꯭ꯔꯥ